ꯑꯥꯎ ꯏꯇꯥꯏ ꯇꯥꯌꯦ꯫
ꯑꯦ ꯇꯥꯕꯔꯣ ꯏꯇꯥꯑꯣ?
ꯇꯥꯏ- ꯇꯥꯏ ꯏꯇꯥꯎ ꯇꯥꯏꯌꯦ꯫
ꯏꯇꯥꯑꯣꯕꯨ ꯀꯩꯗꯧꯔꯝ ꯃꯤꯅꯣ ꯏꯇꯥꯎꯕꯨ?
ꯏꯇꯥꯎꯋꯥꯁ ꯑꯩꯗꯨ ꯀꯩꯅꯣ ꯇꯧꯃꯅꯤꯅꯦ ꯆꯥꯛꯆꯥꯥ ꯇꯣꯂꯛꯄꯩ ꯑꯩꯈꯣꯏꯒꯤ ꯅꯨꯄꯤꯒ ꯋꯥꯋꯥꯛꯀꯤꯡ ꯁꯨꯝ ꯆꯠꯂꯝꯃꯅꯤ ꯀꯩꯅꯣꯗ ꯑꯩꯈꯣꯏꯒꯤ
ꯑꯁ ꯌꯥꯝꯅ ꯌꯥꯝ ꯅꯨꯡꯉꯥꯏꯕ ꯋꯥꯔꯤꯅꯤ ꯏꯇꯥꯎꯗꯤ꯫ ꯅꯨꯡꯉꯥꯏ ꯔꯦ ꯏꯇꯥꯎꯒꯤ ꯏꯇꯥꯎ ꯑꯩꯗꯤ ꯅꯨꯄꯤ ꯑꯉꯥꯡ ꯂꯩꯇꯕꯅꯤꯅ ꯁꯨꯝ ꯏꯇꯥꯎꯍꯣꯏ ꯀꯩꯍꯣꯏ ꯀꯃꯥꯏ ꯀꯃꯥꯏꯅ ꯂꯩ ꯏꯇꯥꯎꯍꯣꯏ ꯄꯥꯎ ꯐꯥꯎꯇꯒ ꯁꯨꯝ ꯐꯣꯟ ꯑꯃ ꯀꯩ ꯑꯃ ꯇꯧꯔꯒ
ꯎ ꯃꯅꯦ - ꯃꯥꯅꯦ ꯍꯣꯏ ꯆꯃꯤ ꯑꯗꯨꯅꯤ ꯑꯩꯖꯨ ꯅꯇꯥꯎ ꯋꯥꯔꯤ ꯇꯧꯗ ꯑꯩ ꯅꯨꯄꯤꯅ ꯑꯁ ꯅꯇꯥꯎꯗꯨ ꯅꯪꯅꯁꯨ ꯋꯥꯔꯤ ꯁꯥꯅꯍꯟꯗ ꯀꯨꯏꯔꯦ ꯋꯥꯔꯤ ꯁꯥꯟꯅꯧꯗ꯫ ꯍꯥꯏꯔꯝꯃꯤꯅꯤ ꯃꯥꯅꯁꯨ ꯇꯧꯒꯦꯅ ꯈꯜꯂꯝꯕꯒ ꯍꯥꯏꯇꯥꯔꯦ ꯏꯇꯥꯎꯅ ꯇꯧꯔꯛꯄꯒ ꯆꯞ ꯆꯥꯅꯔꯦ ꯏꯇꯥꯎ꯫
ꯍꯥꯏꯗꯤ ꯅꯨꯄꯤ ꯑꯉꯥꯡꯁꯨ ꯊꯤꯔꯝꯅꯤꯅꯥ ꯀꯩꯁꯨ ꯇꯧꯈ꯭ꯔꯕꯅꯤꯅ ꯑꯩꯅ ꯇꯧꯕ ꯈꯣꯠꯄ ꯃꯣꯏ ꯑꯃꯨꯛ ꯇꯥꯈꯤꯗꯦꯅ ꯇꯧꯔꯤꯁꯦ꯫
ꯏꯇꯥꯎ ꯑꯗꯨꯒꯤ ꯅꯠꯇꯦ ꯑꯩ ꯏꯇꯥꯎ ꯑꯩꯗꯣ ꯍꯟꯗꯛꯁꯨ ꯑꯁ ꯏꯃꯥꯗꯨ ꯃꯁꯥꯗꯨꯣ ꯅꯥꯗꯅꯦꯀꯣ ꯀꯩꯅꯣꯇ ꯂꯩꯔꯨꯔꯦꯅꯦ ꯉꯁꯤꯗ ꯂꯥꯛꯄꯅꯦ ꯏꯇꯥꯎ ꯑꯩꯗꯣ ꯗꯥꯛꯇꯔꯗ ꯂꯩꯔꯨꯔꯦ꯫
ꯑꯁ ꯏꯇꯥꯑꯣ ꯗꯨ ꯑꯣ ꯍꯥꯏꯔꯝꯃꯦ꯫ ꯑꯩꯗꯣ ꯂꯥꯛꯄ ꯌꯥꯕꯅꯤ꯫
ꯑꯁ ꯑꯗꯨꯅꯤꯅꯦ꯫ ꯏꯃꯥꯔꯖꯦꯟꯁꯤ ꯑꯩꯈꯣꯏꯒꯤ ꯏꯃꯥꯔꯖꯦꯟꯁꯤ ꯑꯣꯏꯕ ꯍꯥꯏꯇꯥꯔꯦ ꯏꯇꯥꯎ꯫ ꯑꯗꯨꯃꯥꯏ ꯇꯧꯗꯅ ꯅꯥꯁꯤꯜꯂꯛꯇꯅ ꯑꯁ ꯕꯦꯔꯥꯅꯤꯗꯣ ꯑꯗꯨꯅ ꯉꯁꯤꯗꯤ ꯈꯤꯇꯪ ꯄ ꯍꯥꯏꯇꯥꯔꯦ ꯃꯥꯗꯣ꯫ ꯃꯁꯥꯁꯨ ꯈꯔ ꯅꯨꯡꯉꯥꯏꯔꯦ꯫ ꯑꯗꯨꯒꯤ ꯋꯥꯛꯀꯤꯡ ꯊꯣꯛꯁꯤꯗ ꯊꯣꯛꯂꯛꯄ ꯅꯨꯄꯤꯗꯨꯁꯨ ꯅꯍꯥꯟꯗꯒꯤ ꯁꯨꯝ ꯌꯨꯝꯗ ꯁꯨꯝ ꯂꯩꯁꯤꯟꯕꯗꯣ ꯃꯥꯁꯨ ꯆꯠꯊꯣꯛꯅꯤꯡꯕ ꯍꯥꯏꯇꯥꯔꯦ ꯑꯗꯨꯅ ꯆꯠꯊꯧꯕ ꯄꯨꯕ ꯊꯣꯛꯂꯛꯏꯅꯤꯗ
ꯎꯝ ꯐꯔꯥꯎ ꯏꯇꯥꯎ ꯏꯃꯥꯗꯤ ꯀꯔꯤꯝ ꯇꯧꯗ꯭ꯔꯦ ꯍꯧꯖꯤꯛꯀꯥꯟ
ꯎꯝ ꯈꯔ ꯐꯔꯦ ꯍꯧꯖꯤꯛꯄꯨꯗꯤ ꯍꯤꯗꯥꯛ ꯂꯥꯡꯊꯛ ꯈꯔ ꯃꯣꯏꯅ ꯑꯗꯩ ꯑꯗꯨꯝ ꯊꯥꯔꯒ ꯍꯥꯏꯇꯥꯔꯦ
ꯎꯝ ꯎꯝ
ꯐꯔꯦ ꯍꯥꯏꯇꯥꯔꯦ ꯏꯇꯥꯎ ꯏꯇꯥꯎ ꯂꯥꯛꯀꯦ
ꯑꯩꯑꯣꯏꯂꯥꯛ ꯏꯇꯥꯎ ꯏꯃꯥꯁꯨ ꯃꯆꯥ ꯍꯪꯕ ꯑꯣꯏ ꯂꯥꯛꯒꯦ
ꯎꯝ
ꯑꯩ ꯏꯃꯥꯁꯨ ꯎꯗ ꯎꯅꯗ ꯀꯨꯏꯔꯦꯅꯦ ꯏꯃꯥꯁꯨ ꯅꯣꯡꯃꯇ ꯊꯦꯡꯅꯗꯦ
ꯆꯥꯛ ꯑꯃ ꯐꯖꯅ ꯆꯥꯁꯤ ꯑꯗꯨꯒ ꯏꯇꯥꯎꯗꯤ ꯑ ꯍꯧꯖꯤꯛ ꯏꯃꯥ ꯀꯩꯀꯩ ꯑꯅꯥ ꯑꯌꯦꯛ ꯌꯥꯎꯗꯦꯀꯣ ꯏꯃꯥ ꯄꯥꯕꯨꯡꯗꯤ
ꯂꯩꯇꯦ ꯀꯥꯟꯁꯤꯀꯣ ꯑꯩꯅꯗꯤ ꯑꯍꯟꯕꯁꯨ ꯂꯩ ꯊꯕꯛ ꯏꯈꯥꯡ ꯁꯨꯔꯅꯨ ꯍꯥꯏꯕꯀꯣ
ꯎꯝ ꯃꯥꯅꯦ
ꯑꯩꯅꯗꯤ ꯑꯃꯨꯛ ꯑꯁ ꯁꯨꯝ ꯍꯥꯟꯅꯗꯩꯁꯨ ꯑꯈꯣꯏ ꯊꯥꯛꯄꯩ ꯁꯨꯔ ꯁꯨꯔ ꯂꯥꯛ ꯊꯕꯛ ꯏꯟꯈꯥꯡ ꯀꯟꯕꯗꯣ ꯑꯗꯨꯅ ꯊꯕꯛꯁꯤ ꯑꯩꯅ ꯍꯤꯡꯒꯣꯜ ꯅꯨꯡꯒꯣꯜ ꯀꯩꯀꯥꯟꯗ ꯀꯣꯏꯔꯣꯅ ꯋꯥꯔꯅꯤ ꯌꯨꯝꯗ ꯂꯩꯔꯣ ꯍꯥꯡꯒꯣꯟꯗꯨ ꯃꯤ ꯃꯤꯗ ꯀꯣꯏꯍꯜꯂꯁꯤ ꯀꯣꯏꯔꯁꯨ ꯃꯤ ꯍꯥꯏ ꯊꯥꯁꯦ ꯑꯈꯣꯏꯒꯤ ꯏꯃꯥ ꯍꯣꯏꯁꯨ ꯃꯣꯏ ꯅꯥꯔꯛꯄꯗ ꯍꯣꯏ ꯏꯃꯥꯟꯅꯩ ꯍꯥꯏꯗꯨꯅꯤ ꯎ ꯑꯗꯨꯅ ꯅꯥꯗꯅꯕ ꯑꯩꯅ ꯃꯣꯏ ꯅꯥꯗꯅꯕ ꯈꯣꯠꯇꯅꯕ ꯑꯩꯅ ꯃꯣꯏꯗ ꯊꯕꯛ ꯏꯪꯈꯥꯡ ꯁꯨꯔꯅꯨ ꯈꯣꯠꯂꯨ ꯍꯥꯏꯕꯗꯨꯁꯨ ꯀꯣ ꯁꯨꯝ ꯌꯥꯗꯦꯅꯦ ꯃꯣꯏꯁꯨ ꯍꯥꯏꯗꯤ ꯍꯥꯟꯅꯗꯤ ꯁꯨꯝ ꯍꯩꯅꯩ ꯌꯨꯝ ꯃꯣꯏꯁꯤ ꯌꯨꯝꯗ ꯅꯣꯡ ꯐꯥꯗꯣꯛ ꯂꯩꯌꯨ ꯌꯨꯝ ꯌꯨꯝꯗ ꯂꯩꯌꯨ ꯍꯥꯏꯕꯁꯤ ꯑꯣ
ꯎꯝ
ꯀꯦꯝꯇꯧ ꯁꯨꯡꯌꯥ ꯌꯥꯗꯦꯕ
ꯃꯥꯅꯦ ꯑꯗꯨꯅꯦ
ꯑꯗꯨꯅ ꯆꯠꯂꯤ ꯃꯣꯏꯁꯨ ꯑꯗꯨꯝ ꯈꯥꯡꯉꯦ꯫ ꯑꯗꯨ ꯑꯩꯅꯁꯨ ꯑꯃꯨꯛ ꯍꯥꯏꯕꯤꯌꯨ ꯑꯃꯨꯛ ꯃꯥ ꯏꯃꯥ ꯍꯁꯥ ꯏꯃꯥꯍꯣꯏ ꯅꯥꯕꯅ ꯋꯥꯔꯦ ꯈꯣꯠꯂꯦ꯫ ꯋꯥꯕ ꯌꯥ ꯋꯥ ꯂꯥꯛꯑꯅꯤꯅ ꯏꯃꯥ ꯍꯧꯖꯤꯛꯇꯤ ꯄꯣꯊꯥꯔꯒ꯫ ꯐꯖꯅ ꯒ꯭ꯌꯥꯟ ꯇꯥꯅ ꯂꯩꯔꯣ꯫ ꯃꯆꯥ ꯑꯩꯈꯣꯏꯅ ꯍꯧꯖꯤꯛꯩꯥ ꯄꯩꯁꯥ ꯅꯨꯡ ꯊꯣꯛꯑꯦ ꯑꯩꯈꯣꯏ꯫ ꯄꯩꯌꯥꯖ ꯐꯖꯅ ꯉꯝꯃꯅꯤꯅ ꯑꯖꯥ ꯑꯖꯥ ꯑꯩꯈꯣꯏꯅ ꯇꯧꯔꯒꯦ ꯇꯧꯔꯒꯦ ꯍꯥꯏꯕ ꯃꯣꯏꯁꯨ ꯍꯣꯏ ꯍꯣꯏꯗꯤ ꯍꯥꯏꯔꯛꯅꯤ ꯃꯣꯏ ꯑꯗꯨꯝ ꯃꯣꯏꯁꯨ ꯑꯋꯥ ꯃꯣꯏꯁꯨ ꯅꯨꯡꯉꯥꯏꯖꯕꯅꯤꯅ ꯃꯣꯏ ꯌꯨꯝꯗ ꯂꯩꯔꯗꯤ ꯀꯩꯁꯨ ꯀꯩꯁꯨ ꯑꯩꯁꯨ ꯀꯩꯅꯣ ꯇꯧꯅꯤꯡꯗꯦꯕ ꯂꯩꯥꯏꯅꯤꯡꯗꯦꯕ ꯃꯣꯏꯁꯨꯨꯝ ꯍꯥꯏꯅꯖꯑꯦꯕꯗꯨꯝ ꯑꯗꯨꯏ ꯋꯥꯅꯤ
ꯃꯅꯤ ꯃꯣꯏꯁꯨ ꯍꯥꯟꯅꯗꯒꯤ ꯊꯕꯛ ꯀꯩꯀꯩ ꯐꯖꯅ ꯁꯨꯔꯛꯄꯅꯤꯅ ꯑꯩꯈꯣꯏ ꯀꯣꯛ ꯂꯦꯝꯅꯤꯡꯗꯕ ꯍꯥꯗꯣ꯫ ꯑꯍꯟꯅꯤꯅ ꯃꯥꯒꯤ ꯃꯁꯨ ꯃꯁꯥꯒꯤ ꯃꯊꯧꯗꯣ ꯑꯗꯨꯝ ꯇꯧꯅꯤꯡꯕ ꯍꯥꯏꯇꯥꯔꯦ ꯑꯗꯨꯒꯤꯅꯤꯇ
ꯎꯝ
ꯅꯨꯗ ꯑꯅꯥꯌꯦꯛꯛ ꯄꯨ ꯌꯥꯔꯛꯇꯔꯗꯤ ꯐꯔ ꯅꯤ ꯏꯇꯥꯎ
ꯎꯝ
ꯑꯩꯁꯨ ꯑꯅꯥ ꯑꯌꯦꯛ ꯌꯥꯎꯁꯤꯜꯂꯛꯇꯅ ꯍꯟꯗꯛꯁꯤ ꯗꯁꯥ ꯍꯥꯏꯗꯣ ꯍꯥꯏꯇꯥꯔꯦꯅꯦ ꯗꯁꯥ ꯇꯥꯕ ꯍꯥꯏꯗꯣ ꯑꯣꯏꯔꯦꯅꯦ꯫
ꯃꯥꯅꯤ ꯏꯇꯥꯎ ꯑꯗꯨ ꯏꯇꯥꯎ ꯑꯃꯕꯨ ꯑꯃꯕꯨ ꯑꯣꯏꯔꯦ ꯏꯇꯥꯎ ꯍꯧꯁꯨ ꯑꯅꯥ ꯑꯌꯦꯛ ꯌꯥꯎꯃꯤ ꯏꯃꯥ ꯄꯥꯕꯨꯡꯗꯨ ꯈꯔ ꯐꯖꯅ - ꯐꯖꯅ ꯁꯦꯕꯥꯟ ꯅꯥꯡꯕ ꯇꯧ꯫ ꯏꯇꯥꯎꯅ ꯇꯧꯒꯦ ꯍꯥꯏꯕ ꯅꯠꯇꯕ ꯈꯔ ꯇꯧꯕꯤꯌꯣꯕ꯫
ꯑꯗꯨꯅꯤ ꯏꯇꯥꯎ ꯇꯧꯕꯨꯗꯤ ꯇꯧꯔꯤꯅꯤ ꯏꯇꯥꯎ ꯅꯨꯄꯤꯁꯨ ꯍꯟꯗꯛꯇꯣ꯫ ꯏꯃꯥꯗꯣ ꯅꯥꯔꯃꯤꯅꯤ ꯃꯥꯁꯨ ꯂꯅꯥꯥꯟꯗꯒꯤ꯫ ꯁꯦꯟꯅ ꯀꯩ꯫ ꯇꯕ ꯑꯥꯗ ꯂꯩꯌꯦ ꯃꯥꯁꯨ ꯗꯨꯝ
ꯎꯝ ꯍꯣꯏ ꯏꯇꯥꯎ ꯏꯇꯥꯎꯗꯤ ꯅꯨꯄꯤꯁꯨ ꯂꯩꯕꯅꯤ ꯅꯨꯄꯤꯅꯁꯨ ꯁꯦꯟꯅꯔꯝꯃꯅꯤ ꯏꯃꯥ ꯍꯣꯏꯕꯨꯗꯤ ꯅꯨꯡꯉꯥꯏꯔꯝꯅꯤ ꯅꯨꯉꯥꯏꯕꯨꯗꯤ
ꯎꯝ ꯑꯩꯅ ꯑꯃꯨꯛ ꯐꯠꯐꯥ ꯐꯠꯐꯥ ꯍꯥꯏꯇꯥꯔꯦ ꯃꯣꯏꯒꯤ ꯗꯣꯛꯇꯔꯒꯤ ꯀꯩ ꯀꯩ ꯍꯤꯗꯥꯛ ꯂꯥꯡꯊꯛ ꯍꯥꯏꯇꯥꯔꯦ ꯐꯠꯐꯥ ꯐꯠꯐꯥ ꯆꯠꯄ ꯍꯥꯏꯇꯥꯔꯦ ꯑꯗꯨꯝꯕꯒꯤ ꯇꯧꯔ ꯂꯩꯕꯅꯤꯅ ꯑꯋꯥꯥꯠ ꯑꯄꯥ ꯌꯦꯡꯉ ꯂꯩꯕ
ꯃꯥꯅꯤꯛ ꯏꯇꯥꯎ ꯑꯍꯟ ꯏꯃꯥ ꯏꯄꯥ ꯑꯍꯜ ꯂꯩꯔꯛꯄ ꯍꯥꯏꯁꯤ ꯑꯩꯈꯣꯏꯗ ꯑꯈꯣꯏꯅꯁꯨ ꯃꯣꯏ ꯇꯧꯕꯤꯗ ꯌꯥꯗ ꯄꯣꯠꯅꯤꯅꯦ
ꯎꯝ ꯑꯗꯨꯅꯤ
ꯑꯥ
ꯃꯥꯅꯤ ꯆꯨꯝꯃꯤ ꯏꯇꯥꯎ ꯑꯗꯨꯅꯤ ꯑꯗꯨꯅꯤ ꯑꯅꯥꯕꯁꯤ ꯀꯥꯂꯦꯟ ꯃꯇꯝꯅꯤꯅ ꯑꯩꯈꯣꯏꯒꯤ ꯑꯌꯥꯡ ꯑꯁꯥꯁꯨ ꯑꯣꯟꯅꯔꯛꯄ ꯑꯗꯨꯒꯤ ꯃꯊꯛꯇ ꯕꯤꯄꯤꯁꯨ ꯃꯥꯗꯨ ꯕꯤꯄꯤꯁꯨ ꯑꯩꯈꯣꯏꯒꯤ ꯍꯥꯏꯇꯥꯔꯦꯅꯦ ꯊꯕꯛꯅ ꯁꯨꯝ ꯁꯨꯔꯝ ꯃꯤꯅ ꯍꯥꯏꯇꯥꯔꯦꯅꯦ ꯍꯣꯏ ꯕꯤꯄꯤ ꯁꯨꯨ ꯌꯥꯝ ꯅꯤꯃꯝꯃꯤꯕ ꯍꯣꯏ ꯑꯗꯨꯃꯥꯏ ꯇꯧꯔꯒ ꯑꯗꯨꯒꯤꯁꯨ ꯑꯗꯨꯒꯤꯁꯨ ꯑꯣꯏꯕ ꯃꯀꯣꯛꯁꯨ ꯉꯥꯎꯔꯤ ꯉꯥꯎꯔꯤ ꯉꯥꯎꯔꯤ ꯇꯧꯔꯒ ꯑꯩꯈꯣꯏꯒꯤ ꯇꯧꯕꯤꯗꯣ ꯁꯨꯃꯥꯏꯅ ꯇꯧꯋꯦ ꯑꯗꯨꯒꯤ ꯆꯥꯕ ꯊꯛꯄꯁꯨ ꯀꯌꯥ ꯆꯥꯗ꯭ꯔꯦꯕ ꯍꯥꯟꯅꯗꯩ ꯍꯥꯟꯗꯩ ꯆꯥꯕ ꯌꯥꯝ ꯍꯜꯂꯦꯕ ꯑꯗꯨꯅ ꯑꯁ ꯎꯝ ꯃꯥ ꯁꯣꯟꯖꯔꯦ ꯑꯗꯨꯅ ꯑꯗꯨꯅ ꯍꯥꯏꯗꯤ ꯑꯍꯥꯎ ꯑꯊꯨꯝ ꯈꯔ ꯃꯅꯥ ꯃꯁꯤꯡ ꯍꯥꯏꯗꯤ ꯃꯥ ꯆꯥꯅꯕ ꯍꯥꯏ ꯍꯥꯏꯇꯥꯔꯦꯅꯦ ꯆꯥꯕ ꯌꯥꯅꯕ ꯎꯍꯩ ꯋꯥꯍꯩ ꯑꯈꯣꯏ ꯑꯍꯥꯎ ꯑꯗꯨꯝ ꯈꯔ ꯈꯔ ꯑꯗꯨꯝ ꯂꯩꯕꯤꯔꯒ ꯄꯤꯖꯔꯦ ꯍꯥꯏꯇꯥꯔꯦ
ꯈ ꯈ ꯃꯁꯤ ꯑꯣꯏꯕ ꯁꯤꯗ ꯑꯥꯍꯥꯎ ꯑꯍꯥꯎ ꯈꯔ ꯇꯧꯕꯤꯌꯨ ꯅꯠꯇꯗꯤ ꯍꯣꯏ ꯃꯥ ꯏꯃꯥ ꯏꯃꯥ ꯁꯣꯟꯕ ꯌꯥꯔꯣꯏ ꯑꯩꯗꯤ ꯏꯃꯥ ꯃꯁꯥ ꯁꯣꯟꯕ ꯅꯪꯉꯣꯟꯗ ꯑꯣꯏꯅ ꯇꯥꯏꯅꯔꯛꯀꯅꯤꯍꯦ
ꯑ ꯃꯥꯅꯤ ꯃꯥꯅꯤ ꯇꯥꯎ ꯑꯁ ꯑꯗꯨꯒꯤꯗꯤ ꯀꯟꯅ ꯌꯦꯡꯁꯤꯜꯂꯝꯅꯤ ꯏꯇꯥꯎ ꯑꯗꯨ ꯏ ꯏꯇꯥꯎ ꯑꯗꯨ ꯏꯇꯥꯎ ꯋꯥꯔꯤ ꯀꯩꯅꯣ ꯏꯇꯥꯎꯕꯨ ꯍꯥꯏꯗꯤ ꯊꯕꯛ ꯀꯩ ꯀꯩ ꯀꯃꯥꯏ ꯀꯃꯥꯏ ꯇꯧꯔꯤꯒꯦ ꯊꯕꯛꯁꯨ
ꯇꯥꯎ ꯑꯩꯗꯤ ꯍꯧꯖꯤꯛꯀꯥꯟꯗꯤ ꯊꯕꯛ ꯑꯃ ꯇꯧꯗ ꯌꯥꯗꯦꯅ ꯀꯟꯅ ꯍꯣꯠꯅꯔꯤꯅꯤ ꯇꯧ
ꯑꯣ ꯏꯀꯥꯎ ꯏꯖꯥꯛ
ꯍꯣꯏ ꯏꯟꯖꯥꯡ ꯆꯥꯡ ꯊꯥꯔꯤ ꯀꯟꯅ ꯊꯥꯕꯒꯤ ꯇꯧꯤꯒꯅ ꯑꯗꯨꯒꯤꯀꯣ ꯌꯥꯝꯝ ꯊꯥꯔ ꯈꯟꯗꯕꯁꯤꯗ ꯋꯥꯈꯜꯁꯤ ꯅꯨꯡꯉꯥꯏꯇꯕ
ꯑꯗꯨꯒꯤ ꯍꯥꯏꯗꯤ ꯁꯨꯝ ꯅꯤꯡꯍꯟꯅꯕ ꯇꯧꯗꯅꯀꯣ ꯈꯜꯂꯛ ꯀꯅꯤꯦꯝꯅ ꯃꯅꯤ ꯇꯥꯎ ꯁꯨꯝ ꯈꯟꯗꯅ ꯂꯩꯕ ꯌꯥꯕ ꯅꯠꯇꯦ ꯅꯠꯇ꯭ꯔꯥ ꯏꯇꯥꯎꯅ ꯗꯨꯝ ꯍꫭꯠ ꯖꯃꯟꯗ ꯑꯗꯨꯝ ꯅꯣꯡꯃꯗꯤ ꯑꯗꯨꯝ ꯃꯍꯩ ꯆꯥꯅ ꯑꯗꯨꯝ ꯐꯪꯒꯅꯦꯕ
ꯍꯣꯏꯅꯦ ꯑꯩꯈꯣꯏꯁꯨ ꯑꯗꯨ ꯐꯪꯒꯦꯅ ꯈꯟꯅ ꯍꯣꯠꯅꯔꯤꯅꯤ ꯇꯧꯁꯨ ꯅ ꯇꯧꯁꯨ ꯆꯠꯇ꯭ꯔꯗꯤ ꯀꯩꯕꯨ ꯇꯧꯅꯤ ꯍꯧꯖꯤꯛꯀꯥꯟꯗ
ꯃꯅꯦ
ꯍꯥꯏꯗꯤ ꯄꯩꯁꯥ ꯅꯨꯡꯁꯥ ꯍꯥꯏꯔ ꯌꯥꯝ ꯂꯩꯕ꯭ꯔꯅ ꯆꯦꯛ ꯃꯥꯏꯕ ꯍꯥꯏꯔꯦ ꯊꯕꯛ ꯏꯪꯈꯥꯡ ꯁꯣꯏꯔꯣ ꯑꯩꯅ ꯁꯨꯝ ꯈꯔ ꯈꯔ ꯑꯉꯥꯡ ꯇꯁꯟ ꯈꯠꯇꯧꯅ ꯇꯧꯔꯤꯌꯦ
ꯃꯥꯅꯤ ꯃꯥꯅꯤ ꯏꯇꯥꯎ ꯑꯗꯨꯅꯤ ꯉꯝꯅ ꯉꯝꯅꯕ ꯑꯁ ꯑꯗꯨꯗꯤ ꯑꯩꯁꯨꯅꯦ ꯏꯇꯥꯎ ꯎ ꯉꯝꯅ ꯉꯝꯅꯕ ꯏꯇꯥꯎ ꯇꯧꯔꯤꯅꯤ ꯑꯩꯁꯨ ꯌꯦꯟ ꯈꯔ ꯂꯣꯏ ꯉꯥꯅꯨ ꯈꯔ ꯂꯣꯏ ꯇꯧꯔ ꯍꯥꯏ ꯇꯥꯏ ꯌꯨꯝꯒꯤ ꯍꯥꯏꯗꯤ ꯌꯥꯝ ꯂꯥꯞꯅꯁꯨ ꯆꯠꯊꯣꯛꯇꯕ ꯑꯩꯅ ꯑꯗꯨꯝ ꯉꯝꯅ ꯉꯝꯅꯕ ꯑꯗꯒꯤ ꯇꯧꯔꯦ ꯍꯥꯏ ꯇꯥꯔꯦ ꯑꯗꯨꯒ ꯒꯥꯔꯤ ꯑꯃꯁꯨ ꯂꯩꯒꯦꯅ ꯈꯟꯕ ꯍꯥꯏꯇꯥꯔꯦ ꯇꯦꯛ ꯇꯦꯛ ꯇꯨꯡꯁꯤꯜꯂꯒ ꯑꯉꯥꯡꯒꯤ ꯁ꯭ꯀꯨꯟꯗ ꯑꯣꯏꯁꯨ ꯊꯤꯟꯅꯅꯕ ꯍꯥꯏꯇꯥꯔꯦ ꯁ꯭ꯀꯨꯜ ꯃꯣꯏꯒꯤ ꯊꯤꯅꯅꯕ ꯑꯩꯈꯣꯏ ꯂꯩꯀꯥꯏꯒꯤ ꯃꯤ ꯌꯥꯝ ꯍꯪꯅꯩꯌꯦꯕ ꯍꯥꯏꯇꯥꯔꯦ
ꯎꯝ
ꯒꯥꯔꯤꯒꯨꯝꯕ ꯂꯩꯔꯒ ꯑꯉꯥꯡ ꯁ꯭ꯀꯨꯜ ꯊꯤꯟꯕꯗꯨ ꯆꯠꯀꯦꯅ ꯁꯨꯝ ꯈꯟꯕ ꯍꯥꯏꯇꯥꯔꯦ ꯋꯥꯈꯜꯗ
ꯑꯣ ꯂꯩꯌꯣ ꯂꯩꯌꯣ ꯂꯩ ꯆꯤꯡꯇꯥꯕꯔ ꯀꯩ ꯑꯣꯏꯔꯣ
ꯃꯥꯅꯤ ꯃꯥꯅꯦ ꯕꯦꯟ ꯑꯃ ꯂꯩꯔꯒ ꯑꯉꯥꯡꯁꯤꯡ ꯆꯤꯡ ꯀꯩꯀꯩ ꯊꯤꯟꯕ ꯑꯗꯨꯒꯤ
ꯎꯝ
ꯑꯗꯩ ꯑꯅꯥ ꯑꯌꯦꯛ ꯆꯠ ꯌꯥꯎꯒꯠ ꯑꯃ ꯆꯠꯄ ꯌꯥꯏꯗꯅ ꯑꯊꯨ ꯑꯊꯥꯞ ꯃꯣꯏ ꯇ ꯏꯇꯥꯎꯕꯅ ꯈꯜꯂꯤꯗꫭ
ꯐꯩ - ꯐꯩ ꯑꯦꯌꯥꯑꯣꯒꯤ ꯋꯥꯈꯟꯗꯤ ꯌꯥꯝ ꯌꯥꯏ꯫ ꯅꯣꯡ ꯐꯥꯗꯣꯛꯁꯨ ꯃꯤꯒꯤ ꯔꯤꯖꯥꯕ ꯆꯠꯂꯁꯨ ꯄꯩꯁꯥ
ꯃꯥꯅꯤ ꯃꯥꯅꯤ ꯏꯇꯥꯎ ꯫ ꯑꯗꯨꯅꯤ
ꯎꯝ꯫
ꯑꯁ ꯈꯪꯗꯦꯅꯦ ꯊꯥꯎ ꯅꯒ ꯇꯥꯡꯈꯠꯂꯩꯕ ꯅꯠꯇ꯭ꯔꯥ?
ꯎꯝ꯫
ꯄꯣꯠ ꯆꯩꯁꯤ ꯇꯥꯡꯗꯕꯇ ꯂꯩꯇ꯭ꯔꯦꯅꯦ꯫
ꯄꯣꯠ ꯆꯩꯁꯤ ꯅꯣꯡ ꯅꯣꯡꯃꯒꯤ ꯄꯩꯁꯥ ꯁꯨꯝ ꯁꯨꯝ ꯁꯨꯝ ꯇꯥꯡꯈꯠꯂꯦ ꯁꯨꯝ ꯇꯥꯡꯈꯠꯂꯦ ꯏꯇꯥꯎ ꯀꯃꯥꯏ ꯇꯧꯗꯣꯏꯅꯣ ꯈꯪꯗꯦꯃꯤ꯫
ꯈꯪꯗꯦ ꯒꯌ꯭ꯥꯟ ꯇꯥꯗꯦ ꯂꯩꯕꯥꯛꯁꯤ ꯂꯨꯒꯗꯧꯔꯤ꯫ ꯆꯤꯟꯖꯥꯛꯅ ꯃꯔꯣꯟꯝ ꯇꯥꯡꯉꯤꯕ ꯅꯠꯇ꯭ꯔꯥ? ꯆꯤꯟꯖꯥꯛꯁꯤꯁꯨ ꯑꯁ ꯐꯖ ꯇꯥꯡꯅꯦ ꯍꯧꯖꯤꯛꯁꯦ꯫
ꯑꯩꯈꯣꯏꯒꯤ ꯂꯩꯕꯥꯛꯁꯤ ꯑꯩꯈꯣꯏ ꯀꯩꯅꯝ ꯇꯧꯔꯦ ꯍꯥꯏꯇꯥꯔꯦꯅꯦ꯫
ꯃꯅꯥ - ꯃꯁꯤꯡꯅ ꯇꯥꯡꯕꯅꯦ ꯏꯟꯁꯥꯡꯅꯒ ꯇꯥꯡꯕꯅꯦ ꯇꯥꯡꯗꯕ ꯂꯩꯇꯔ꯭ꯦ ꯫
ꯃꯥꯥꯅꯦ꯫
ꯅꯣꯡꯃꯒꯤ ꯆꯪꯗꯀꯥꯟꯗ ꯄꯣꯠꯉꯩꯁꯦꯐ ꯇꯥꯡꯈꯠꯂꯛꯑꯕ ꯇꯧꯋ ꯍꯧꯀꯥꯟꯁꯤ꯫
ꯎꯝ ꯑꯗꯨꯅꯤ꯫
ꯅꯣꯡꯃꯗ ꯊꯥꯎ ꯊꯨꯝ ꯆꯪꯉꯤꯕ꯫ ꯁꯤꯡꯖꯥꯛ ꯊꯨꯝꯖ ꯆ ꯊꯨꯝ ꯊꯥꯡ ꯍꯥꯏꯁꯦ ꯊꯨꯝ ꯇꯥꯍꯜꯂꯛꯄ
ꯃꯥꯅꯦ ꯏ ꯇꯥꯎ ꫰
ꯏ ꯇꯥꯎ
ꯉꯝꯅ - ꯉꯝꯅꯕ ꯑꯗꯨꯝ ꯂꯩꯗꯕꯗꯤ ꯌꯥꯗꯝꯅꯤꯅ ꯇꯥꯡꯉꯁꯨ - ꯇꯥꯡꯅꯀꯣ꯫
ꯎꯝ - ꯎꯝ꯫
ꯇꯥꯕꯅꯤ ꯇ ꯀꯔꯤ ꯎꯄꯥꯏ ꯂꯩ꯫
ꯃꯥꯅꯦ ꯑꯗꯨꯕꯨꯗꯤ ꯉꯥꯝꯅ - ꯉꯝꯅꯕ ꯇꯧꯔꯤꯕ ꯇꯩꯕꯨꯗꯤ ꯫ ꯑꯗꯨ ꯁꯨꯡ ꯑꯩꯈꯣꯏꯅ ꯈꯜꯂꯤꯗꯨꯒ ꯈꯦꯠꯅꯕꯗꯣ
ꯍꯣꯏ ꯑꯗꯨꯖꯨ ꯆꯨꯝꯃꯤ ꯍꯟꯗꯛ ꯏꯁꯄꯣꯠ ꯀꯩꯅꯣ ꯇꯧꯕꯅꯤꯅ
ꯊꯥꯏꯅꯩ ꯂꯨꯄꯥ ꯇꯔꯥ ꯑꯃ ꯀꯩ ꯑꯃ ꯄꯥꯏꯔꯒ ꯄꯨꯂꯞ ꯌꯥꯕꯗꯨ ꯑꯣꯏ
ꯃꯥꯅꯦ- ꯃꯥꯅꯦ꯫ ꯑꯁ ꯂꯨꯄꯥ ꯆꯥꯝꯃꯒꯁꯦ ꯍꯨꯖꯤꯛ ꯃꯤꯀꯨꯞ ꯐꯥꯕꯣꯟꯇꯦ ꯅꯠꯇꯔꯥ
ꯂꯨꯄꯥ ꯆꯥꯝꯃ ꯍꯥꯟꯅꯗꯤ ꯑꯈꯣꯏ ꯇꯔꯥꯃꯔꯤ
ꯃꯥꯅꯦ ꯗꯨꯅꯦ ꯍꯥꯏꯁꯦ ꯂꯨꯄꯥ ꯆꯧꯉꯥꯒꯁꯦ ꯍꯨꯖꯤꯛ ꯁꯠ ꯀꯥꯏꯊꯣꯛꯈꯤꯕ ꯂꯣꯏꯕꯅꯦꯕ ꯀꯩꯁꯨ ꯂꯩꯕ ꯅꯠ ꯇ꯭ꯔꯦꯕ ꯆꯧꯉꯥꯏ ꯚꯦꯂꯨꯖꯤ
ꯃꯇꯝ ꯃꯣꯏ ꯃꯇꯨꯡ ꯏꯟꯅ ꯎꯝ ꯇꯧꯖ ꯋꯥꯅꯤ ꯑꯗꯣꯏꯁꯨ ꯅꯣꯡꯃ ꯅꯣꯡꯃꯒꯤ ꯁꯨꯝ ꯄꯩꯁꯥ ꯅꯨꯡꯁꯥ ꯇꯥꯡꯈꯠꯂꯦꯕ
ꯎꯝ
ꯏꯇꯥꯎꯗꯤ ꯍꯟꯗꯛ ꯃꯔꯛꯇꯨ ꯍꯟꯗꯛ ꯃꯔꯛꯁꯦ ꯑꯗꯨꯝ ꯌꯨꯝꯗꯩ ꯊꯣꯛꯇ꯭ꯔꯦ ꯄꯥꯛ ꯑꯉꯥꯡ ꯅꯨꯡꯉꯥꯡ ꯁꯦꯟꯅ ꯂꯩꯔꯦ
ꯍꯣꯏ ꯍꯣꯏ ꯏꯃꯥꯗꯨꯖꯨ ꯃꯁꯥ ꯄꯤꯕꯤꯠ ꯅꯥꯔꯝꯅꯤꯅ ꯑꯗꯨꯃꯥꯏꯅ ꯇꯧꯔꯒ ꯍꯟꯗꯛꯇꯤ ꯃꯁꯥ ꯀꯟꯈꯠꯅꯕ ꯍꯥꯏꯇꯥꯔꯦ ꯈꯤꯇꯪ ꯁꯦꯕꯥ ꯈꯔ ꯇꯧꯔꯤ ꯍꯥꯏꯇꯥꯔꯦꯅꯦ ꯑꯩ ꯅꯨꯄꯤꯒ ꯏꯕꯥꯏ ꯎꯝ ꯍꯣꯏ ꯑꯩ ꯅꯨꯄꯤꯒ ꯑꯩ ꯏꯒ ꯃꯥꯟꯅꯗ ꯃꯥꯟꯅꯗꯀꯣ ꯃꯁꯥꯗꯣ ꯈꯤꯇꯪ ꯀꯟꯈꯠꯅꯕ ꯑꯁ ꯕꯤ ꯂꯣ ꯑꯣꯏꯔꯣꯝꯅꯤꯅ
ꯎꯝ ꯏꯟꯖꯥꯡ ꯑꯍꯥꯎ ꯑꯍꯥꯎꯕ ꯈꯔ ꯄꯤꯖ ꯈꯣꯠꯇ ꯈꯔ ꯇꯧꯍꯦ
ꯅ ꯈꯤꯇꯪ ꯐꯔꯛꯄꯒ ꯏꯇꯥꯎ ꯈꯣꯏꯗ ꯂꯥꯛꯑꯣ ꯑꯗꯨꯒ ꯏꯟꯁꯥꯡ ꯑꯍꯥꯎꯕ ꯑꯝ ꯆꯥꯖꯦ
ꯐꯕ ꯐꯠꯇꯕ ꯏꯇꯥꯎ ꯑꯩ ꯏꯃꯥꯗꯣ ꯑꯅꯥ ꯍꯪꯕ ꯑꯣꯏ ꯂꯥꯛꯑꯒꯦ
ꯍꯣꯏ ꯂꯥꯛꯑꯣ ꯂꯥꯛꯑꯣ ꯏꯇꯥꯎ ꯑꯗꯨꯃꯥꯏ ꯇꯧꯔꯁꯤ ꯎꯝ ꯍꯣꯏ ꯏꯇꯥꯎ ꯎꯝ ꯊꯝꯃ‌ꯣ ꯊꯝꯃ‌ꯣ